ꯍꯜꯂꯣ ꯆꯥꯛ ꯆꯕꯤꯔꯕ꯭ꯔꯣ
ꯍꯥ ꯀꯕ
ꯆꯥꯛ ꯆꯥꯕꯤꯔꯕ꯭ꯔꯣ
ꯑꯣ ꯆꯥꯔꯦ
ꯀꯩ ꯃꯊꯦꯜ ꯆꯥꯔꯒꯦ
ꯑꯩꯈꯣꯏꯁꯦ ꯏꯃꯥꯟꯅꯕꯤꯅ ꯑꯂꯨ ꯉꯧꯕꯤꯌ ꯃꯥꯥꯟꯅꯩ
ꯑ ꯑꯗꯨ ꯃꯃꯤ ꯃꯥꯜꯂꯦ
ꯑ
ꯀꯩꯅꯣꯗ ꯏꯃꯥꯟꯅꯕꯤꯅ ꯃꯥꯜꯂꯦ ꯅꯣꯏ ꯎꯗꯕ꯭ꯔꯣ ꯑꯝꯇ
ꯍ ꯀꯌꯥ ꯍꯕ
ꯅꯣꯏ ꯑꯝꯇ ꯄꯨꯟꯅ ꯂꯩꯃꯤꯟꯅꯗꯕ꯭ꯔꯣꯕ
ꯍ
ꯑꯗꯣ ꯀꯩꯅ ꯏꯥꯟꯅꯕꯤꯅ ꯑꯂ ꯉꯉꯝꯕꯤ ꯃ ꯃꯥꯜꯂꯦ ꯍꯥꯏꯅ ꯈꯪꯗꯕ꯭ꯔꯕ
ꯆꯥꯈꯦ
ꯆꯈꯦ
ꯑꯣ
ꯑꯗꯨꯇꯪ ꯂꯧꯪꯍꯧꯔꯤꯁꯦ ꯏꯁꯥꯡꯅ ꯀꯩ ꯄꯤꯒꯦ
ꯍꯋꯥꯏꯕꯤꯅꯦ ꯍꯋꯥꯏ ꯆꯥꯗꯗ
ꯍꯋꯥꯏ
ꯑꯣ ꯆꯗ ꯍꯋꯥ ꯌꯥꯕ ꯊ
ꯍꯣꯏ ꯈꯈꯤꯔꯦ
ꯍꯗꯦ
ꯑꯦ ꯍꯋꯥꯏꯅ ꯐꯕ ꯄꯣꯠꯇꯣ ꯊꯦꯡꯗ꯭ꯔꯕ
ꯅꯣꯏ ꯆꯥꯕ ꯌꯥꯝ ꯋꯥꯔꯕꯒꯤ
ꯍꯋꯥꯏ ꯆꯥꯕꯁꯤ ꯆꯍꯤ ꯀꯌꯥ ꯁꯨꯒ ꯂꯩꯔ ꯆꯥꯔꯛꯄ
ꯑꯍꯨꯝꯁꯦ
ꯑꯍꯨꯝ ꯁꯨꯔꯦ ꯑꯗꯨꯗꯤ ꯑꯁ ꯅꯁꯥ ꯅꯎꯗꯤ ꯕꯤꯕꯤ ꯂꯥꯎ ꯐꯕ ꯌꯥꯕ ꯌꯥꯔꯕꯅꯤꯀꯣ ꯍꯋꯥꯏ ꯑꯗꯨꯝ ꯆꯥꯔꯗꯤꯀꯣ
ꯎꯝ ꯌꯥꯗꯦꯅꯦ
ꯌꯥꯗꯦ
ꯎꯝ
ꯑꯗꯨꯗꯤ ꯅꯣꯏꯗꯗꯤ ꯃꯤꯃꯤ ꯒꯨꯝꯕ ꯐꯪꯉꯝꯃꯣꯏꯀꯣ
ꯍꯣꯏ ꯋꯥꯏꯒꯨꯝꯕ ꯌꯣꯂꯥ
ꯎꯝ
ꯣꯏ ꯑꯩꯈꯣꯏꯔꯣꯝꯗꯒꯤ ꯃꯤ ꯃꯤꯒ ꯊꯥꯖꯤꯜꯂꯛꯇꯕ꯭ꯔꯣ
ꯅ ꯀꯊ ꯍꯥꯏ ꯂꯥꯟꯗ꯭ꯔ
ꯌ ꯌꯨꯝ ꯌꯨꯝꯗꯒꯤ ꯊꯥꯔꯛꯑꯦ ꯑꯗꯨꯝ
ꯑꯣ ꯀꯊꯥ ꯐ ꯀꯥꯡꯗ ꯎ ꯐ
ꯑꯗꯨꯗꯤ ꯌꯥꯝ ꯌꯥꯝ ꯊꯥꯛꯝꯃꯣꯏꯀꯣ ꯑꯗ ꯈꯖꯤꯛ ꯈꯖꯤꯛꯀꯨꯝꯕ ꯄꯤꯛꯀꯦꯠꯀꯨꯝꯕ ꯑꯣꯏꯅꯀꯣ
ꯍꯣꯏ ꯇ꯭ꯔꯀ ꯌꯥꯝꯃꯗ
ꯎꯝ ꯎꯝ ꯑꯁ ꯑꯏ ꯑꯋꯥꯏꯗꯅ ꯑꯩꯈꯣꯏꯒꯤ ꯗꯨꯀꯥꯟ ꯍꯥꯏꯇꯕ ꯑꯩꯈꯣꯏꯒꯤ ꯀꯥꯡꯂꯨꯞꯀꯤ
ꯉꯒꯤ ꯗꯨꯀꯥꯟ ꯏꯗꯦꯕꯣꯁꯥꯗꯦ
ꯑꯗ ꯍꯣ ꯍꯣꯇꯦꯜꯒꯨꯝꯃꯁꯗ ꯑꯇꯕ
ꯀꯩꯅꯗꯤ ꯉꯩꯗꯤ ꯈꯜꯂ ꯑꯩ
ꯑꯗꯨꯃꯥꯏꯅ ꯈꯔ ꯂꯩ ꯅꯨꯡꯉꯥꯏꯗꯕꯅꯦ ꯀꯩꯅꯣꯒꯤ ꯇꯥꯏꯞꯇ ꯗꯦꯜꯂꯤꯒꯤ ꯇꯥꯏꯞꯇ ꯀꯣ
ꯎꯝ
ꯅꯨꯡꯉꯥꯏ ꯅꯣꯏꯁꯨ ꯐꯅ ꯅꯨꯡꯉꯥꯏ ꯌꯥꯏ ꯑꯗꯨꯃꯥꯏꯅ ꯇꯧꯕꯤꯔꯗꯤ ꯉꯁꯤꯗꯤ ꯅꯪ ꯑꯦꯛꯖꯥꯝꯗ ꯀꯔꯝ ꯀꯥꯟ ꯂꯩꯒꯦ
ꯎꯝ ꯇ꯭ꯋꯦꯟꯇꯤ ꯑꯩꯠꯇ ꯂꯩꯌꯦ
ꯗꯤ ꯀꯌꯥꯝ ꯄꯔꯒꯦ
ꯄꯗꯦꯗ ꯀꯗꯥꯏꯗꯩꯅꯣ
ꯂꯥꯏꯛ ꯅꯩ ꯂꯥꯏꯛ ꯂꯣꯏ ꯄꯥꯊꯣꯛ ꯂꯤ ꯄꯥꯗꯦ ꯄꯥꯗꯦ ꯍꯥꯏꯀꯣ ꯅꯣꯏꯒꯤ ꯅꯃꯥꯟꯅꯕꯤꯁꯨ ꯄꯥꯗꯦ ꯍꯥꯏ ꯅꯪꯁꯨ ꯄꯥꯗꯦ ꯍꯥꯏ ꯐꯖꯥꯔꯦ ꯍꯦ ꯇꯧꯔꯤꯁꯦ
ꯂꯥꯏꯔꯤꯛꯁꯦ ꯍꯦꯛꯇ ꯄꯥꯊꯣꯛ ꯂꯣꯏꯔꯒ ꯋꯥꯔꯒ ꯍꯦꯛꯇ ꯄꯣꯊꯥꯕꯒꯤ ꯁꯤꯟ ꯌꯧꯔꯛꯑꯦ ꯍꯥꯏꯅꯦ ꯅꯣꯏꯁꯦ
ꯅ ꯅꯥꯏꯅꯅꯦ
ꯃꯥꯗꯤ ꯄꯨꯡ ꯑꯍꯨꯝꯐꯥꯎ ꯄꯥꯏꯌꯦꯕ ꯍꯥꯏꯅꯤ ꯃꯥꯗꯤ
ꯑꯣ ꯄꯥꯕꯅꯦ
ꯃꯥ ꯅꯣꯏꯅ ꯕꯣꯜ ꯌꯦꯡ ꯂꯩꯔ ꯃꯥ ꯂꯩꯔꯤꯛ ꯄꯥ ꯀꯣꯛ ꯉꯥꯎꯔꯛꯇꯅ ꯇꯨꯝꯗꯒ꯭ꯔꯦꯕꯨ ꯍꯥꯏꯅꯦ
ꯑꯣ ꯍꯣꯏ
ꯑꯦ ꯕꯣꯜ ꯌꯦꯡꯕ ꯅꯠꯇ꯭ꯔꯣ?
ꯑꯎ ꯌꯦꯡꯉꯦ
ꯅꯨꯡꯉꯥꯏꯇ꯭ꯔꯣ ꯅꯨꯡꯉꯥꯏꯇ꯭ꯔꯣ
ꯅꯨꯡꯉꯥꯏꯌꯦ ꯌꯥꯝ ꯅꯨꯡꯉꯥꯏꯌꯦ
ꯑꯦ ꯍꯣꯔꯦꯟꯗꯤ ꯀꯩꯅꯣꯗ ꯑꯣꯏꯔꯝꯒꯅꯤꯅꯦ ꯏꯪꯂꯦꯟꯗ ꯁꯞꯄꯣꯔꯠ ꯇꯧꯗ ꯑꯣꯏꯔꯝꯒꯅꯤ
ꯍꯣꯏ ꯏ
ꯎꯝ ꯑꯃꯗꯨꯁꯨꯅꯤ ꯏꯪꯂꯦꯟꯒꯤ ꯃꯤꯅꯦ
ꯍꯣꯏ ꯃꯥꯅꯦ
ꯑꯃꯗꯨꯁꯨ ꯌꯥꯏꯅꯦ ꯃꯥꯅ ꯑꯩꯉꯣꯟꯗ ꯅꯪꯗꯤ ꯑꯖꯤꯗꯤꯤ ꯅꯪꯒꯤ ꯃꯥꯂꯗ꯭ꯔꯑꯒꯦꯉꯣꯟ ꯀꯃꯥꯏꯅ ꯃꯥꯜꯂꯤꯅꯣ ꯍꯥꯏꯁꯤ ꯈꯪꯗꯦ ꯈꯪꯗꯦ ꯃꯥꯟꯅꯕꯅ ꯌꯥꯏ ꯍꯣꯔꯦꯟ ꯉꯔꯥꯡ ꯐꯠꯇꯤ ꯐꯖꯕꯅꯦ ꯉꯔꯥꯡ ꯑꯩꯅ ꯍꯔꯥꯎꯋꯦꯀꯣ ꯉꯔꯥꯡꯁꯦ ꯀꯩꯅꯣꯅ ꯊꯣꯏꯈꯤꯕꯁꯦ ꯏꯁꯄꯦꯟ ꯊꯣꯏꯕꯁꯦ ꯑꯗ ꯅꯣꯏ ꯅꯣꯏ ꯇꯥꯃꯣ ꯒꯥꯕꯤ ꯁꯥꯟ ꯁꯥꯟꯅꯍꯧꯗ꯭ꯔꯦꯅꯦ
ꯑꯣ ꯍꯣꯏ ꯍ ꯍ ꯃꯥ ꯀꯩꯗꯧꯕꯅꯣ ꯈꯪꯗꯦꯅꯦ ꯅꯍꯥꯟꯁꯨ ꯌꯥꯎꯗꯦ
ꯐꯩ ꯐꯪꯗꯦ
ꯅꯣꯡ ꯃꯈꯣꯡꯒꯨꯝꯕ ꯌꯥꯗꯕ ꯃꯥꯜꯜꯂꯤꯦ
ꯍꯣꯏ ꯅꯣꯏ ꯇꯥꯃꯣ ꯕꯤꯗꯁꯨ ꯌꯥꯎꯔꯦꯅꯦ ꯍꯔꯥꯎꯖꯗꯕꯁꯦ
ꯑꯣ ꯕꯅꯤ
ꯑꯗꯨꯅ ꯅꯣꯏ ꯁꯨꯏ ꯁꯨꯏ ꯂꯩꯍꯧꯕ ꯃꯇꯝꯗ ꯅꯣꯏ ꯀꯞꯄ꯭ꯔꯥ?
ꯍꯣꯏꯗ
ꯇꯞꯄꯦ ꯑꯌꯥ ꯁꯤꯗꯤ ꯇꯁꯦꯡꯅ ꯁꯨꯏ ꯌꯝ ꯄꯥꯝꯖꯕ ꯃꯤ ꯑꯣꯏꯔꯃꯦꯅꯦ
ꯃꯣꯏꯁꯦ ꯇꯥꯟꯃꯟꯕꯒꯤ
ꯊꯃꯣꯏ ꯌꯥꯝ ꯀꯥꯏꯔꯦ ꯊ꯭ꯔꯤ ꯀꯣꯟ ꯇꯧꯕꯗ
ꯍꯣꯏ ꯅꯪꯁꯨ ꯍꯨꯔꯦꯟ ꯌꯦꯡꯉꯁꯦ
ꯑꯩꯗꯤ ꯈꯔ ꯑꯩꯈꯣꯏꯗꯤ ꯀꯥꯏꯒꯜꯂꯣꯏꯗ ꯍꯣꯔꯦꯟꯗꯤ ꯑꯗꯨꯝ ꯈꯔ ꯇꯧꯔꯛꯀꯅꯤꯗ ꯑꯩꯈꯣꯏꯒꯤꯗꯤ
ꯍꯣꯏ ꯅꯗꯤ ꯍꯔꯥꯎ ꯂꯩꯕꯅꯤ
ꯍꯔꯥꯎꯒꯅꯨ ꯅꯪ ꯑꯇꯣꯞꯄꯗ ꯇꯧꯕꯅꯨꯀꯣ ꯑꯩꯈꯣꯏ ꯑꯩꯈꯣꯏ ꯀꯥꯏꯍꯟꯅꯕ ꯇꯧꯕꯅꯨꯀꯣ
ꯗꯥꯎ ꯂꯩꯕꯅꯤꯅ ꯀꯥꯅꯤꯗ
ꯍꯣꯏ ꯑꯩꯈꯣꯏꯗꯤ ꯗꯥꯍꯎ ꯗꯥꯍꯎꯁꯦ ꯑꯩꯈꯣꯏꯗꯤ ꯂꯣꯏꯅ ꯂꯥꯛꯄ ꯃꯥꯜꯂꯦ ꯑꯩꯈꯣꯏ ꯗꯥꯍꯥꯎꯁꯦ
ꯎꯝ ꯅꯅꯦ ꯎꯝ
ꯑꯗꯨꯅꯤ ꯂꯦꯛꯇ ꯇꯧ ꯈꯨꯗꯤꯡꯒꯤꯗ ꯅꯩꯈꯥꯏꯗꯣ ꯍꯣꯏꯗꯦ
ꯎꯝ
ꯑꯗꯨꯕꯨ ꯌꯥꯗꯤꯅꯦ ꯅꯣꯏꯒꯤ ꯁꯨ ꯀꯥꯡꯒꯨꯁꯤꯅ ꯍꯦꯛꯇ ꯀꯣ ꯑꯇꯣꯞꯄ ꯈꯔ ꯑꯐꯕ ꯂꯩꯑꯀꯣ ꯁꯨꯏ ꯀꯥꯡꯪꯒꯨ ꯐꯕ ꯐꯦꯟꯁꯤꯡꯕ ꯍꯥꯏꯗꯤ ꯑꯦ ꯐꯠꯇꯕꯁꯤꯡꯁꯤꯅꯗꯤ ꯍꯦꯛꯇ ꯂꯣꯏꯔꯦ ꯑꯩꯈꯣꯏꯗꯀꯣ ꯍ ꯍ ꯍ ꯇꯧ ꯂꯩꯔꯦꯀꯣ ꯐꯣꯡꯉꯛꯄꯅꯦ ꯍꯦꯛꯇ
ꯅꯣꯏꯁꯃꯤ ꯆ ꯃꯖ
ꯑꯩꯗꯤ ꯑꯗꯨꯝ ꯑꯩꯗꯤ ꯌꯥꯎꯖꯦ ꯍꯣꯏ ꯍꯣꯏ ꯂꯣꯏꯅꯩ ꯈꯣꯡꯅꯕꯤꯅꯤꯀꯣ ꯑꯗꯣ ꯃꯣꯏ ꯅꯍꯥꯟ ꯀꯃꯥꯏꯅ ꯇꯧꯋ ꯑꯩꯒꯤ ꯑꯩꯈꯣꯏ ꯂꯩꯀꯥꯏꯒꯤ ꯀꯅ ꯇꯧꯕ ꯏꯌꯥꯝꯕ ꯑꯃ ꯍꯥꯏꯅ ꯇꯧꯔꯣꯀꯣ ꯃꯥ ꯁ꯭ꯋꯏꯒꯤ ꯃꯤꯅꯦꯕ
ꯑꯣꯝ
ꯃꯥ ꯁꯤ ꯃꯤ ꯑꯣꯏꯕꯕꯁꯤ ꯃꯥꯗꯦ ꯀꯃꯥꯏꯅ ꯇꯧꯋꯔꯤ ꯑꯩꯈꯣꯏꯒꯤ ꯑꯩꯈꯣꯏꯅ ꯑꯩꯈꯣꯏꯗ ꯍꯥꯏꯔꯛꯄ ꯃꯣꯏꯅ ꯑꯍꯥꯟꯕ ꯔꯥꯎꯟ ꯁꯇꯝ ꯆꯪꯉꯤꯗꯅ ꯀ꯭ꯔꯣꯁꯤꯌꯥ ꯁꯥꯟꯅꯕ ꯃꯇꯝꯗ
ꯑꯣ
ꯀꯔꯁꯤꯌꯥ ꯁꯥꯟꯅꯕ ꯃꯇꯝꯗ ꯃꯥꯅ ꯑꯩꯉꯣꯟꯗ ꯍꯥꯏꯪ ꯅꯪ ꯔꯥꯎꯟ ꯁꯤꯁꯇꯦꯟ ꯆꯪꯕ ꯉꯝ ꯉꯝꯒꯗ꯭ꯔꯣ ꯃꯤ ꯀꯤꯄꯔꯗꯣ ꯍꯩꯕꯅꯤꯅꯦ ꯑꯗꯨ ꯇꯥꯗꯣꯏꯗꯣ ꯀꯥꯏꯔꯦꯈꯣꯏꯗꯔꯑꯦꯀꯣ ꯑꯩꯉꯣꯟꯗ ꯃꯣꯏ ꯑꯅꯤ ꯑꯍꯨꯝ ꯇꯥꯔꯝꯒꯅꯤ ꯅꯣꯏ ꯄ꯭ꯂꯦꯌꯥꯔꯗꯤ ꯌꯥꯕꯨ ꯌꯥꯗꯦ ꯌꯦꯡꯉꯣ ꯀꯌꯥꯝ ꯇꯧꯔꯛꯇꯣꯏꯗꯣ ꯌꯦꯡꯉꯣ ꯃꯣꯏꯒꯤꯗꯣ ꯐꯖꯅ ꯅ ꯆꯁꯤ ꯆꯦꯛꯁꯤ ꯆꯦꯛꯁꯤꯜꯂꯣꯏ ꯍꯥꯏꯕ ꯑꯁ ꯅꯍꯥꯟ ꯑꯩꯅ ꯍꯥꯏꯕ ꯅꯣꯏꯅ ꯔꯥꯎꯟ ꯁꯤꯛꯁꯇꯤꯟ ꯆꯪꯔꯒ ꯁꯨꯥꯏꯅ ꯋꯥ ꯆꯥꯎꯅ ꯉꯥꯡꯉꯗꯤ ꯂꯣꯏꯔꯦꯈꯣꯏ ꯆꯪ ꯆꯥꯟꯅ ꯀꯩꯧꯔꯒꯦ ꯍꯥꯏꯕꯣ
ꯎꯝ
ꯑꯩꯅ ꯃꯣꯏꯅ ꯍꯥꯏꯁꯤꯗꯅ ꯑꯃꯨꯛ ꯁꯨꯏꯗꯣ ꯍ ꯅꯛꯇꯤ ꯐꯥꯏꯅꯜꯁ ꯑꯣꯏꯅ ꯀꯥꯎꯅꯤ ꯁꯤꯅꯦꯕ ꯑꯩꯅ ꯃꯥꯅ ꯍꯥꯏꯁꯤꯅ ꯑꯗ ꯑꯩꯅ ꯑꯦ ꯑꯗꯨꯗꯤ ꯐꯔꯦ ꯐꯔꯦ ꯁ꯭ꯏꯒ ꯁ꯭ꯋꯤꯒꯈꯣꯏꯒ ꯑꯗꯨꯝ ꯐꯩꯩꯅꯣꯜꯗ ꯀꯥꯎꯅꯃꯤꯟꯅꯔꯁꯦ ꯍꯥꯏꯕꯀꯣ
ꯎꯝ
ꯃꯥ ꯌꯥꯝꯅ ꯀꯩ ꯍꯥꯏꯔꯦ ꯁꯣꯏꯒ ꯁꯣꯏꯒ ꯅꯣꯏ ꯑꯩꯈꯣꯏ ꯐꯩꯅꯜ ꯀꯥꯎꯔꯗꯤ ꯄꯇꯥ ꯀꯩꯅꯣ ꯇꯧꯅꯁꯤ ꯊꯝꯅꯁꯤ ꯁꯤꯅꯦꯕꯀꯣ
ꯎꯝ
ꯑꯉꯝ ꯑꯉꯝ ꯂꯧꯅꯁꯤ ꯍꯥꯏꯕ ꯑꯩꯅ ꯍꯣꯏ ꯍꯣꯏ ꯂꯧꯅꯁꯤꯅꯦ ꯊꯥꯅꯁꯤ ꯊꯥꯅꯁꯤ ꯅꯪꯅ ꯊꯥꯅꯁꯤꯁꯨ ꯌꯥꯏꯌꯦ ꯍꯥꯏꯕ ꯑꯩꯅ ꯍꯥꯏꯕꯗꯤ ꯇꯁꯦꯡꯅ ꯍꯥꯏꯗꯤ ꯁꯨꯏꯗꯣ ꯐꯗꯤ ꯐꯖꯩ ꯍꯥꯏꯔꯒꯁꯨ ꯑꯣꯏꯔꯒꯁꯨ ꯃꯥꯒꯤ ꯇꯤꯝꯗꯨꯅ ꯃꯉꯣꯟꯗ ꯑꯗꯨꯛꯀꯤ ꯃꯇꯤꯛ ꯀꯩꯅꯣ ꯇꯧꯕꯤꯗꯦꯕꯀꯣ ꯑꯗꯨꯒꯤ ꯈꯤꯇꯪ ꯅꯨꯡ ꯅꯨꯡꯉꯥꯏꯇꯝꯅꯦ ꯑꯩꯅ ꯑꯣꯏ ꯎꯝ ꯌꯥꯗꯤ ꯌꯥꯔꯣꯏ ꯈꯪ ꯈꯪꯉꯦꯕ ꯋꯥꯈꯟꯗ ꯑꯗꯨꯝ ꯂꯩꯖꯕꯅꯤꯅ ꯑꯦꯁ ꯃꯥꯅ ꯍꯥꯏꯔꯁꯨ ꯑꯣꯏꯔꯣꯏꯗ ꯍꯥꯏꯅ ꯈꯜꯂꯒ ꯑꯗꯨꯝ ꯑꯥ ꯍꯧꯖꯤꯛꯇꯤ ꯏꯀꯥꯏꯔꯦꯕꯀꯣ ꯑꯩꯈꯣꯏ ꯑꯌꯥꯝꯕꯗꯣ ꯃꯥ ꯑꯣꯏꯅ ꯈꯨꯏꯗꯤ ꯈꯨꯏ ꯂꯩꯍꯧꯔꯦ ꯃꯥꯁꯦ
ꯎꯝ
ꯑꯩꯈꯣꯏꯅ ꯑꯃꯨꯛ ꯁꯤꯃꯤ ꯆꯪꯉꯛꯄꯩꯅꯀꯣ ꯈꯤꯇꯪ ꯑꯃꯨꯛ ꯑꯩ ꯁ ꯁꯨꯏ ꯑꯩꯁꯦ ꯍꯧꯖꯤꯛ ꯑꯩꯈꯣꯏ ꯑꯃꯁꯦ ꯃꯥ ꯇꯣꯛꯈ꯭ꯔꯗꯤ ꯁꯞꯄꯣꯔꯠ ꯇꯧꯔꯔꯣꯏꯗꯕꯅꯤꯍꯦ
ꯎꯝ ꯅꯨꯄꯥ ꯑꯃꯗꯤ ꯐꯖꯕꯅ‌ꯦꯗꯥ ꯃꯥꯔꯇꯤꯅꯦꯖ ꯑꯗꯨꯝ ꯐꯖꯩꯗ
ꯃꯥꯔꯇꯦꯅꯦꯖꯄꯨꯗꯤ ꯐꯖꯩꯗꯅ ꯃꯥꯔꯇꯦꯅ‌ꯦꯖꯁꯨ ꯐꯖꯩꯀꯣ ꯑꯩꯅ ꯃꯥ ꯌꯥꯎꯕꯒꯤ ꯁꯞꯄꯣꯔꯠ ꯇꯧꯕꯤꯕꯅꯦꯀꯣ ꯑꯈ‌ꯣꯏꯗ‌ꯣ ꯍꯣꯡꯗꯕꯅꯦꯕꯀꯣ
ꯎꯝ
ꯃꯥꯅ ꯍꯦꯛꯀꯣꯟ ꯇꯧꯕ ꯑꯗꯨꯅꯕꯨ ꯃꯥ ꯌꯥꯎꯕꯗꯩꯅꯤ ꯀꯩꯅꯣ ꯕꯔꯀꯥ ꯑꯩꯅ ꯁꯞꯄꯣꯔꯠ ꯇꯧꯈꯤꯁꯦ
ꯎꯝ
ꯑꯗꯨꯅ ꯑꯃꯨꯛꯈꯣꯏ ꯌꯥꯝꯃꯜꯒꯁꯦ ꯑꯩꯈꯣꯏ ꯕ꯭ꯔꯀꯥꯒꯤ ꯃꯤ ꯑꯣꯏꯕꯒꯤ ꯇꯧꯔꯤꯅꯤꯗ
ꯎꯝ ꯌꯝꯃꯥꯗꯣ ꯈꯔ ꯐ‌ꯣꯜ ꯇꯧꯋꯤꯅꯦ
ꯎꯝ ꯇꯧꯒꯅꯤ ꯈꯔ ꯇꯧꯋꯦ
ꯅꯍꯥꯟꯁꯨ ꯑꯩꯈꯣꯏ ꯁꯥꯟꯅꯕ ꯃꯇꯝꯗ ꯈꯔ ꯇꯧꯋ‌ꯦ ꯃꯥ
ꯍꯣꯏ ꯍꯣꯏ ꯇꯧꯋꯦ ꯇꯧꯋꯦ ꯃꯥ ꯈꯔ ꯇꯧꯋꯦ
ꯎꯝ ꯑꯣ ꯉꯔꯥꯡꯕꯨꯗꯤ ꯍꯣꯏ ꯃꯥ ꯑꯣꯞꯁꯥꯏꯠ ꯇꯧꯕꯩ ꯅꯨꯡꯉꯥꯏꯇꯦꯀꯣ ꯖꯔꯕ ꯑꯗꯨ ꯈꯪꯗꯦ ꯃꯥꯏ ꯑꯣꯞꯁꯥꯏꯠ ꯇꯥꯕꯗꯣ ꯀꯃꯥꯏ ꯇꯥꯕꯅ‌ꯣ ꯑꯩꯁꯨ
ꯑꯗꯨꯅꯦꯁꯦ ꯀꯃꯥꯏꯅ ꯇꯧꯋꯤꯅ‌ꯣ ꯈꯪꯍꯧꯗꯦ ꯃꯥꯗꯣ ꯕꯥꯔꯗ ꯌꯦꯡꯉ ꯍꯥꯏ ꯌꯥꯕꯅꯦ ꯕꯤ
ꯎꯝ ꯐꯖꯅꯗꯤ ꯌ‌ꯦꯝꯗꯝꯅ‌ꯦ ꯎꯝ ꯃꯥ ꯃꯁꯥꯅꯗꯤ ꯑ ꯌꯥꯅꯤꯡꯗꯕꯩ ꯇꯥꯏꯞꯗꯕꯨꯗꯤ ꯎꯠꯂ‌ꯦ ꯑꯗꯨ ꯈꯪꯗ‌ꯦ
ꯈꯪꯗꯦ ꯁꯨꯏ ꯃꯣꯏꯒꯨꯝꯕ ꯑꯣꯏꯔꯝꯃꯗꯤ ꯑꯩꯈꯣꯏꯒꯤꯗ ꯑꯣꯏꯔꯝꯃꯗꯤ ꯀꯣꯛ ꯍꯥꯏꯔꯅꯤ ꯈꯪꯕ꯭ꯔꯥ
ꯑꯗꯨ ꯑꯣꯏꯔꯗꯤ ꯍꯥꯏꯗꯨꯕꯅꯦ ꯃꯥꯗꯤ ꯉꯔꯥꯡꯗꯤ ꯇꯁꯦꯡꯅ ꯃꯥ ꯍꯥꯏꯌꯣ ꯐꯖꯩ ꯐꯖꯩ ꯐꯖꯗꯦ ꯍꯥꯏꯗ‌ꯦ ꯑꯗꯨꯅꯦ ꯍꯣꯔꯦꯟꯁꯨ ꯀꯔꯝ ꯇꯧꯔꯛꯇꯣꯏꯅ‌ꯣ ꯈꯪꯗꯦ ꯌꯥꯝ ꯐꯖꯔꯛꯀꯅꯤ ꯑꯁ ꯍꯣꯔꯦꯟꯗꯤ ꯑꯁꯦꯡꯕ ꯃꯤꯍꯨꯟꯗꯤ ꯌꯥꯎꯗꯤ ꯌꯥꯎꯔꯣꯏꯀꯣ ꯍꯣꯔꯦꯟꯖ‌ꯦ
ꯎꯝ ꯈ‌ꯣꯏꯗꯤ ꯀꯔꯤꯁꯨ ꯈꯟꯗ‌ꯦ
ꯑꯣ ꯑꯍꯥꯟꯕꯗꯗꯤ ꯈꯜꯂꯝꯃꯦꯕ
ꯅꯠꯇ‌ꯦꯗ ꯑꯩꯈꯣꯏꯒꯤ ꯃꯤ ꯂꯩꯍꯧꯕ ꯑꯩꯈꯣꯏꯅꯁꯨ ꯃꯤꯍꯨꯟ ꯌꯥꯝ ꯆꯣꯡꯉꯤꯅ
ꯑꯣ ꯑꯗꯨ ꯍꯧꯖꯤꯛ ꯁꯤꯗ ꯁꯞꯄꯣꯔꯠ ꯇꯧꯕꯤꯔꯣ ꯑꯩꯈꯣꯏ ꯂꯩꯍꯧꯅꯕ ꯍꯣꯔꯦꯟ ꯏꯪꯂꯦꯟꯗ
ꯑꯣ ꯑꯗꯨꯗꯤ ꯏꯪꯂ‌ꯦꯟꯗ ꯁꯄꯣꯔꯠꯅꯦ
ꯏꯪꯂ‌ꯦꯟꯗ ꯕ‌ꯦꯂꯤꯡꯒꯝꯗ ꯁꯄꯣꯔꯠ ꯇꯧꯔ‌ꯣ ꯕꯦꯂꯤꯡꯒꯝꯗ ꯅ‌ꯣꯏ ‌ꯍ‌ꯦꯔꯤꯀꯦꯗ
ꯎꯝ ꯍ‌ꯦꯔꯤꯀ‌ꯦꯠ ꯑꯔ‌ꯣꯏꯕ
ꯅꯣꯏ ꯇꯥꯃꯣ ꯍꯦꯔꯤꯀꯦꯟꯅ ꯁꯄꯣꯔꯠ ꯇꯧꯕꯤꯔꯣꯅꯦ ꯈꯪꯉꯅꯤ ꯅ‌ꯣꯏ ꯇꯥꯃꯣ ꯍꯦꯔꯤꯀ‌ꯦꯟ ꯍ‌ꯣꯏ ꯀꯨꯏꯆꯦꯟ ꯆ‌ꯦꯜꯍꯪꯒꯦ
ꯑ ꯕ‌ꯦꯈꯝꯗ‌ꯣ ꯀꯔꯝꯕꯅꯣ ꯏꯪꯂ‌ꯦꯟ ꯅꯠꯇꯔ‌ꯣ
ꯎꯝ ꯑꯗ ꯃꯥꯁꯤ ꯌꯦꯡꯉꯣ ꯍꯣꯔꯦꯟꯁꯦ ꯌꯦꯡꯉꯣ ꯅꯩꯈꯥꯏꯔꯣ
ꯕ‌ꯩꯛꯈꯝꯗꯤ ꯐꯩ ꯍꯥꯏ ꯍꯥꯏ ꯈꯪꯗꯤ ꯈꯪꯕ꯭ꯔꯥ
ꯍꯥꯥ
ꯕ‌ꯦꯈꯝ
ꯑꯥ ꯑꯗꯨ ꯍꯥꯟꯅ ꯅꯣꯏ ꯌꯨꯝꯗꯒ ꯕ‌ꯣꯜ ꯌꯥꯝ ꯁꯥꯟꯅꯔꯛꯄ꯭ꯔꯣꯕ
ꯁꯥꯟꯅꯗ‌ꯦꯍ‌ꯦ
ꯊꯥꯏꯅꯗꯤ ꯅꯨꯄꯤ ꯒꯨꯟꯗꯤ ꯑꯣꯏꯔꯛꯄ꯭ꯔꯣ ꯍꯥꯏꯁꯤꯅꯦ
ꯑꯩꯗꯤ ꯁꯟꯅꯗꯦ ꯑꯩꯗꯤ ꯄꯦꯟ ꯁꯟꯅꯩ
ꯃꯤꯇꯟ
ꯑꯣ
ꯍꯩꯕ꯭ꯔꯣ
ꯍꯣꯏ
ꯑꯥꯎ ꯌꯥꯏ ꯌꯥꯏ ꯁꯥꯟꯅꯁꯦ ꯑꯗꯨꯗꯤ ꯕꯦꯗꯃꯤꯇꯟꯗꯤ ꯌꯥꯝ ꯂꯥꯛꯑꯦ ꯄꯣꯏ ꯁꯥꯟꯅꯔꯦ ꯐꯖꯅ
ꯎꯝ
ꯁꯥꯟꯅ ꯁꯦꯅꯁꯦ ꯀꯩꯅꯣ ꯗꯕꯜ ꯅꯠꯇꯕꯤ ꯁꯤꯡꯒꯜꯗ ꯋꯥꯟ ꯀꯣꯔꯠꯇꯇ ꯁꯥꯟꯅꯁꯤꯔꯥ ꯗꯕꯜ ꯀꯣꯔꯣꯠ ꯇꯧꯁꯤꯔꯥ
ꯁꯤꯖ ꯁꯤꯖ ꯍ
ꯑꯣ ꯈꯪꯒꯅꯤ ꯌꯨꯝ ꯂꯥꯛꯑꯒ ꯍꯥꯏꯔꯛꯣ ꯁꯥꯟꯅꯔꯗꯧꯅꯦ ꯀꯣꯠꯇꯒ ꯇꯧꯈꯥꯏ ꯍꯥꯏꯁꯦ
ꯎꯝ ꯎꯝ ꯎꯝ
ꯍꯥꯏꯕꯤꯔꯛꯀꯦꯒ ꯍꯥꯏ ꯍꯥꯏꯔ ꯌꯨꯝ ꯂꯥꯛꯑ ꯀꯥꯎ ꯑꯗꯨꯗ ꯍꯥꯏꯔꯛꯀꯦ ꯀꯥꯏꯅ ꯍꯥꯏꯁꯨ ꯌꯥꯔꯣꯏꯗꯕꯗ
ꯎ ꯈꯔ ꯁꯥꯒꯠꯂꯣ ꯀꯣ
ꯁꯤꯊꯟ ꯁꯥꯒꯠꯂꯛꯀꯣ ꯥꯏ ꯍꯥꯏꯒꯟꯗꯦꯕ ꯍꯥꯏꯁꯨ ꯍꯥꯏꯔꯣꯏꯕ ꯀꯥꯏ ꯍꯧꯖꯤꯛ ꯇꯧꯔꯒ ꯑꯦ ꯌꯨꯝꯗ ꯀꯅꯥ ꯀꯥꯎꯈ꯭ꯔꯦꯗ ꯃꯥ ꯊꯕꯛ ꯆꯤꯡꯈ꯭ꯔꯅꯤ ꯅꯪ ꯌꯨꯝꯗ ꯊꯕꯛ ꯂꯣꯏꯁꯤꯟꯩꯗꯅ ꯑꯌꯥꯝꯕ ꯅꯣꯏꯁꯨ ꯊꯣꯛꯂꯛꯑꯃꯤꯅ
ꯎꯝ
ꯁꯤꯂꯣꯏꯗ꯭ꯔꯣꯅꯦ ꯆꯜꯂꯅꯤ ꯅꯣꯏꯒꯤ ꯐ꯭ꯔꯦꯟ ꯃꯌꯥꯝꯒ ꯑꯃꯨꯛ ꯆꯠꯇꯅ ꯈꯣꯠꯇꯅ ꯑꯃꯨꯛ ꯆꯔ ꯀꯨꯏꯅ ꯂꯣꯡ ꯇꯥꯏꯝ ꯎꯅꯗꯕꯒꯤ
ꯎꯝ
ꯅꯪ ꯐ꯭ꯔꯦꯟꯁꯤꯡꯗꯤ ꯄꯥꯎ ꯐꯥꯎꯅꯗ꯭ꯔꯣ
ꯍꯧꯅꯩꯑꯦ ꯌꯨꯝꯗ ꯂꯩꯕꯅꯤꯅ ꯃꯣꯏ ꯊꯕꯛ ꯌꯥꯝ ꯆꯦꯜꯉꯦꯅ ꯂꯩ
ꯊꯝ ꯆꯂ
ꯎꯝ
ꯑ ꯑꯗꯨ ꯑꯣꯏꯔꯒꯅꯦ ꯉꯁꯥꯏꯁꯦ ꯀꯃꯥꯏꯅ ꯇꯧꯋ ꯑꯅꯣꯅ ꯉꯁꯥꯏ ꯑꯩꯅ ꯀꯣꯜ ꯇꯧꯔꯦꯕꯀꯣ
ꯎꯝ
ꯑꯩ ꯁ ꯃꯗꯨꯒꯤꯗꯨꯣ ꯃꯤꯗꯣ ꯈꯔ ꯃꯁꯤꯡ ꯃꯁꯤꯡꯆ ꯐꯠꯇꯕ ꯃꯤ ꯃꯥꯜꯂꯦꯀꯣ ꯑꯗꯨꯒꯤꯗꯣ
ꯅꯥꯅꯣ
ꯈꯪꯗꯦ ꯑꯗꯨꯝ ꯒ꯭ꯔꯨꯞꯇꯒꯤꯅꯦꯕꯀꯣ
ꯎꯝ
ꯑꯩ ꯇꯞ ꯇꯧꯕꯅꯦ ꯑꯁ ꯂꯣꯏꯔꯦ ꯂꯣꯏꯔꯦ ꯂꯣꯏꯔꯦ ꯂꯣꯏ ꯃꯥꯒꯤ ꯈꯨꯉꯥꯡꯒꯗꯤꯕ ꯍꯣꯏ ꯍꯣꯏ ꯈꯪꯕ꯭ꯔꯦꯀꯣ ꯈꯪꯉ
ꯑꯣ ꯑ ꯀꯣꯏꯗꯔꯝꯃꯔꯣ ꯅ ꯆꯗꯤꯅ
ꯀꯣꯏꯖꯗꯣꯏꯅꯦꯅꯦ ꯈꯪꯉꯨ ꯈꯪꯉꯤꯅꯦ ꯑꯩꯗꯤ ꯃꯥꯥꯏꯁꯦꯡ ꯀꯛꯊꯔꯛꯄꯤꯅꯤꯉꯕ꯭ꯔꯥ
ꯀꯛ ꯊ꯭ꯔꯣ
ꯍꯥꯥ
ꯐꯥꯛꯂ ꯌꯦꯣ
ꯑꯣ ꯁꯛ ꯀꯥ ꯈꯠ ꯀꯈꯠꯂꯛꯄꯅꯦꯕ ꯁꯨ ꯉꯥꯡꯕꯗꯣ ꯅꯨꯄꯥ ꯃꯑꯣꯡꯒꯤ ꯇꯥꯏꯞꯇ ꯀꯛ ꯀꯥ ꯀ ꯉꯥꯡꯉꯨꯏꯗꯣ
ꯎꯝ
ꯑꯩꯅ ꯑꯩ ꯑꯗꯨꯝ ꯍꯜꯂꯕ ꯑꯩꯅ ꯍꯣꯏ ꯍꯣꯏ ꯍꯣꯏ ꯁꯣꯝꯗ ꯗꯥꯎ ꯀꯩꯅꯣ ꯇꯧꯔꯤꯗꯦ ꯗꯥꯎꯁ ꯌꯥꯗ꯭ꯔꯦ ꯆꯥꯡꯗ ꯅꯦꯠꯋꯥꯛꯁꯨ ꯌꯥꯔꯛꯇ꯭ꯔꯦꯕ
ꯎꯝ
ꯑꯗꯨ ꯇꯧ ꯐꯣꯟ ꯇꯧꯈ꯭ꯔꯦ ꯅꯨꯄꯥꯁ ꯅꯨꯄꯤꯗꯤ ꯅꯨꯄꯥꯥꯎ ꯂꯧꯥꯛꯐꯝ ꯃꯥꯜꯂꯤꯦꯀꯣ ꯎꯨꯢꯗꯔꯤꯕ ꯃꯥꯜꯂꯦ ꯃꯥꯥꯒꯤꯗꯣ ꯃꯑꯣꯡꯗꯣ ꯌꯥꯗꯦ ꯑꯩ ꯍꯧꯖꯤꯡꯄꯨꯗꯤ ꯌꯨꯝ ꯂꯩꯌꯦ
ꯑꯣ ꯂꯝꯕꯤ ꯃꯅꯥꯛ ꯑꯣꯏꯕ꯭ꯔꯣ
ꯂꯝꯕꯤ ꯃꯅꯥꯛ ꯑꯣꯏꯕ ꯍꯥꯏꯗꯤ ꯑꯩꯈꯣꯏꯒꯤ ꯑꯩꯈꯣꯏ ꯂꯝꯕꯤ ꯑꯩꯈꯣꯏ ꯃꯅꯤꯡꯗ ꯢꯢ ꯇꯧꯕ ꯑꯥ꯫ ꯀꯣꯝꯕꯂꯤꯟ ꯑꯣꯏꯕ
ꯎꯝ
ꯑꯗꯨꯒꯤ ꯑꯩꯅ
ꯌꯨ ꯒꯥꯔꯤꯒꯨꯝꯕ ꯆꯠꯇꯦꯕꯣ
ꯑꯣ ꯚꯔꯤꯒꯨꯝꯕ ꯍꯥꯏꯗꯤ ꯑꯩꯈꯣꯏꯒꯤ ꯂꯝ ꯑꯩꯈꯣꯏꯒꯤ ꯂꯝꯕꯤꯁꯦ ꯑꯩꯈꯣꯏꯒꯤ ꯂꯝꯕꯤꯒꯤ ꯌꯨꯝ ꯑꯃꯅꯤ ꯑꯩꯈꯣꯏ ꯌꯨꯝꯁꯤ ꯃꯅꯤꯡꯗ ꯑꯥ ꯑꯩꯈꯣꯏꯒꯤ ꯃꯣꯏꯔꯥꯡꯒꯤ ꯑꯦꯞ ꯑꯗꯣ ꯑꯦꯝ ꯑꯦꯂꯦ
ꯍꯕ
ꯃꯣꯏꯔꯥꯡꯒꯤ ꯑꯩꯈꯣꯏꯒꯤ ꯂꯝꯒꯤ ꯑꯩꯈꯣꯏꯒꯤ ꯂꯝ ꯑꯩꯈꯣꯏꯒꯤ ꯂꯝꯒꯤ ꯑꯦꯝ ꯑꯦꯜ ꯑꯦꯗꯣ
ꯑꯣ ꯑꯣ
ꯑꯗꯨꯒꯤ ꯍꯣꯝ ꯄꯨꯣꯂꯤꯡ ꯑꯣꯏꯕ ꯑꯩꯈꯣꯏ ꯃꯅꯤꯡꯗ
ꯑꯣ ꯑꯣ ꯑꯣ
ꯑꯗꯨꯒꯤ ꯒꯥꯔꯤꯖꯤ ꯏꯁꯀꯣꯠꯀꯨꯝꯕ ꯆꯠꯈꯤꯕꯒꯤ ꯈꯣꯠꯄꯒꯤꯅꯦꯕ ꯃꯈꯣꯟ ꯇꯥꯏꯗꯣ ꯈꯔ ꯃꯥꯒꯤ ꯋꯥꯀꯔ ꯌꯥꯝ ꯂꯩꯌꯦꯕꯀꯣ ꯆꯠꯊꯣꯛ ꯆꯠꯁꯤꯟ ꯇꯧꯕ ꯑꯩꯈꯣꯏ ꯂꯝꯕꯤꯁꯤꯗ ꯑꯗꯨꯝ ꯑꯩꯈꯣꯏ ꯂꯝꯕꯤꯁꯤ ꯑꯩꯈꯣꯏꯒꯤ ꯃꯅꯤꯡꯗꯅꯦꯕ ꯑꯣꯏꯁꯤꯅ
ꯑꯣꯝ
ꯑꯗꯨꯒꯤꯅꯤꯗ ꯈꯔ ꯇꯥꯕꯅꯦ ꯁꯕ ꯌꯥꯗꯦ
ꯎ ꯀꯥꯏꯗꯤꯦ ꯀꯥꯏꯗꯦ ꯀꯥꯏꯗꯦ ꯑ ꯀꯩꯅꯣ ꯌꯥꯝ ꯀꯟꯅ ꯇꯥꯕꯅꯠꯇꯗ ꯀꯔꯤꯝ ꯐꯂꯝ ꯇꯥꯕꯒꯦ
ꯍꯣꯏ ꯍꯣꯏ ꯇꯥꯗꯤ ꯇꯥꯔꯛꯀꯅꯤ ꯑꯗꯨꯝ ꯈꯔ ꯑꯉꯥꯡ ꯑꯉꯥꯡ ꯑꯉꯥꯡ ꯃꯈꯣꯟ ꯇꯥꯔꯛꯀꯅꯤꯀꯣ ꯑꯉꯥꯡ ꯃꯈꯣꯟꯜ ꯇꯥꯔꯤꯁꯤꯅ ꯀꯟꯗ ꯀꯤꯠꯁ ꯐꯥꯎꯟꯗꯦꯁꯟ ꯂꯩꯕꯀꯣ
ꯑꯣ ꯅꯪꯒꯤ ꯅꯆꯥ ꯑꯣꯏꯕꯀꯣ
ꯍꯣꯏ ꯍꯣꯏ ꯏꯆꯥ ꯏꯁꯨ ꯈꯔ ꯑꯩꯅ ꯌꯣꯛ ꯊꯝꯃꯤꯑꯦ
ꯑꯣ
ꯑꯗꯨꯒꯤ ꯅꯤꯡꯉꯤꯅꯦ ꯁꯤꯁꯨ ꯋꯥꯕꯖꯥꯠꯅꯦ ꯑꯉꯥꯡ ꯁꯦꯅꯕ ꯀꯥꯏꯁꯤꯁꯨ
ꯑꯣ ꯑꯣ ꯑꯣ
ꯅꯣꯏ ꯁꯤꯟꯅ ꯇꯥꯢꯅ ꯁꯤꯟꯅꯔꯀꯥꯟ ꯈꯪꯉꯥꯅꯤ
ꯍꯣꯏ ꯍꯣꯏ ꯍꯣꯏ ꯅꯪꯅ ꯈꯔ ꯑꯦꯛꯁꯄꯤꯔꯤꯌꯦꯟꯁ ꯂꯩꯔꯝꯃꯅꯤ ꯑꯗꯨꯗꯤ ꯀꯣ
ꯁꯤꯒꯤ ꯂꯝꯕꯤꯁꯦ ꯑꯩꯈꯣꯏ ꯈꯣꯡꯗꯥꯕꯁꯦ ꯀꯨꯏꯗꯤ ꯀꯨꯏꯗ꯭ꯔꯤꯗ
ꯅꯪꯒꯤ ꯖꯒꯥꯗ ꯂꯥꯛꯄꯀꯥꯟ ꯊꯦꯡꯅꯔꯁꯦꯀꯣ ꯍꯥꯏꯕ
ꯂꯥꯛꯄꯨ ꯂꯥꯛꯀꯗ꯭ꯔꯣ
ꯑꯦ ꯅꯣꯏꯗꯤ ꯇꯧꯔꯤꯁ ꯆꯠꯐꯝꯅꯤꯅ
ꯂꯥꯛ ꯂꯥꯛꯄꯨ ꯂꯥꯛꯑꯗꯤ ꯁꯣꯏꯅ ꯊꯦꯡꯅꯒꯅꯤ ꯑꯩꯈꯣꯏꯒꯤꯔꯣꯝꯒꯤ ꯑꯣꯛ ꯃꯔꯤꯟꯗꯣ ꯄꯤꯖꯕꯤꯒꯦ ꯈꯣꯢꯔꯣ ꯈꯣꯏꯔꯣꯝ ꯈꯣꯏꯔꯣꯝꯒꯤ ꯑꯣꯛ ꯃꯔꯤꯟ ꯑꯍꯥꯎꯕ ꯑꯃ ꯂꯩꯌꯦꯕ ꯑꯗꯨꯗꯣ ꯄꯤꯖꯕꯤꯒꯦ
ꯅꯝ ꯇꯕ꯭ꯔꯣ
ꯁꯂꯝ
ꯎꯝ
ꯇꯥꯏꯌꯦ ꯂꯩꯌꯦ ꯑꯩꯈꯣꯏ ꯃꯃꯥꯡꯇ ꯑꯗꯨꯝ ꯂꯩ ꯀꯩꯅꯣ
ꯎꯝ
ꯀꯩꯅꯣ ꯂꯩꯀꯥꯏ ꯑꯃ ꯂꯩꯌꯦ ꯑꯗꯨꯗ ꯈꯔ ꯂꯩꯌꯦ
ꯎꯝ
ꯑꯗꯨꯒ ꯑꯩꯈꯣꯏꯒꯤ ꯊꯥꯡꯒꯥ ꯍꯥꯢꯅ ꯂꯩꯕꯅꯦ ꯂꯝ ꯑꯃ ꯀꯣ ꯑꯗꯨꯗ ꯃꯣꯏꯁꯨ ꯑꯗꯨ ꯂꯩꯕꯅꯤ
ꯎꯝ
ꯅꯣꯏ ꯀꯃꯥꯏꯅ ꯈꯪꯏꯅꯣ ꯁꯂꯥꯝꯒ ꯌꯥꯝ ꯈꯡꯅꯔꯤꯁꯤ ꯀꯃꯥꯏꯅ ꯇꯧꯔꯤꯅꯣ
ꯅꯠꯇ ꯅꯠꯇꯦꯗ ꯏꯆꯦꯒꯤ ꯃꯃꯥꯟꯅꯕꯤ ꯂꯩꯕ ꯑꯗꯨꯗꯤ
ꯑꯣ ꯂꯩꯕꯅꯤ ꯂꯩꯕꯅꯤ ꯁꯂꯥꯝꯒꯤꯗꯤ
ꯁꯅ ꯇꯥꯏꯅꯣ
ꯎꯝ ꯑꯩꯗꯤ ꯅꯪ ꯀꯩꯅꯣ ꯑꯣꯏꯔꯕ꯭ꯔꯅ ꯈꯜꯂꯨꯔꯦ ꯅꯣꯏ ꯈꯪꯅꯕ ꯌꯥꯝ ꯂꯩꯕ꯭ꯔꯥ ꯍꯥꯏꯩꯅ
ꯑꯣ ꯅꯨꯡꯁꯤꯗ
ꯁꯂꯥꯝꯒꯤ ꯑꯣꯏꯅꯗꯤ ꯐꯖꯅ ꯂꯩꯕꯅꯦꯕꯀꯣ ꯍꯧꯖꯤꯛꯀꯤ ꯖꯒꯥꯗꯣ ꯃꯣꯏ ꯁꯂꯥꯝ ꯀꯣꯟꯖꯤꯟ ꯀꯥꯏꯅ ꯈꯥꯏꯗꯣꯛ ꯀꯄꯅꯤ ꯃꯣꯏ ꯐꯖꯅ ꯂꯝꯗꯨ ꯃꯣꯏ ꯖꯒꯥ ꯖꯒꯥꯗ ꯑꯣꯏꯅ ꯑꯗꯨ ꯑꯩꯈꯣꯏꯒꯤ ꯃꯐꯝ ꯑꯩꯈꯣꯏ ꯃꯐꯝ ꯂꯥꯛꯇꯤ ꯂꯥꯛꯑꯕ ꯅ꯭ꯠꯇꯔꯣ
ꯥꯂꯛꯑꯦ ꯐꯖꯅꯗꯤ ꯉꯥꯏꯔꯤꯌꯦ
ꯑꯃꯨꯛꯇꯪ ꯂꯥꯛꯄꯗ ꯉꯥꯏꯔꯤꯌꯥ
ꯎꯝ
ꯍꯧꯖꯤꯛꯇꯤ ꯍꯣꯏ ꯅꯣꯏ ꯑ ꯂꯩꯈ꯭ꯔꯦ ꯂꯩꯈ꯭ꯔꯦ ꯑꯗꯣ ꯊꯣꯛꯂꯛꯑꯒꯗꯤ ꯂꯥꯛꯑꯣ ꯑꯗꯨꯝꯗ ꯂꯥꯛꯑꯣꯀꯣ ꯍꯧꯖꯤꯛꯇꯤ ꯈꯔ ꯈꯔ ꯑꯍꯣꯡꯕ ꯂꯩꯔꯕꯅꯤ ꯐꯖꯅ ꯍꯥꯏꯗꯤ ꯑꯅꯧ ꯑꯅꯧꯕ ꯃꯐꯝ ꯍꯥꯞꯄꯝꯅꯦꯕ
ꯎꯝ
ꯀꯣꯏꯐꯝꯗ ꯑꯣꯏꯔꯒꯁꯨꯀꯣ ꯆꯥꯛ ꯆꯥꯐꯝꯗ ꯑꯣꯏꯔꯒꯁꯨ ꯑꯃ ꯑꯣꯏꯔꯁꯨ ꯂꯣꯏꯅ ꯂꯩꯩꯔꯕꯅꯤ
ꯎꯝ
ꯑꯣ ꯍꯧꯖꯤꯛꯀꯥꯟ ꯍꯣꯝ ꯏꯁ꯭ꯇꯦ ꯇꯧꯐꯝꯗꯒꯁꯨ ꯌꯥꯝ ꯅꯥꯟꯅꯀꯣ ꯉꯍꯥꯛꯇꯪꯗꯤ ꯅꯨꯡꯊꯤꯟ ꯉꯍꯥꯛꯇꯪꯒꯤ ꯂꯩꯔꯦ ꯅꯨꯡꯊꯤꯟ ꯉꯥꯛꯇꯪꯒꯤ ꯀꯣꯟ ꯇꯧꯔꯀꯥꯟꯗ ꯎꯝ ꯂꯩꯔꯀꯥꯟꯗ ꯁꯨꯝ ꯀꯟ ꯆꯥ ꯃꯅꯤꯡ ꯈꯣꯠꯃꯤꯟꯅꯒꯦ ꯇꯧꯒꯦ ꯑꯩꯈꯣꯏꯁꯨ ꯃꯐꯝꯗꯨꯗ ꯌꯥꯕꯅꯦꯕꯀꯣ
ꯎꯝ
ꯌꯥꯔꯕꯅꯦ ꯌꯥꯝ ꯐꯖꯅ ꯁꯦꯝꯃꯕꯅꯦ
ꯑꯣ ꯑꯣ ꯑꯦ ꯀꯩꯅꯣ ꯑꯥ ꯌꯧꯔꯦ
ꯑꯗꯨꯅꯦ ꯌꯧꯔꯦ